ꯍꯣꯏ ꯇꯥꯔꯦ ꯇꯥꯔꯦ ꯑꯩꯈꯣꯏꯗꯤ ꯃꯩ ꯑꯃꯨꯛ ꯃꯣꯛꯈ꯭ꯔꯦ
ꯅꯡ ꯋꯦꯜ ꯀꯝ ꯂꯥꯛ ꯄꯒꯤ ꯃꯥꯂ ꯃꯩ ꯃꯨꯠꯈ꯭ꯔꯦ
ꯎꯝ ꯅꯣꯏ ꯇ ꯍꯦ
ꯎꯝ ꯍꯥꯏꯇꯦ ꯈꯔꯗꯤ
ꯑꯩꯈꯣꯏꯗꯤ ꯃꯊꯛꯇ ꯂꯩꯕꯒꯤ ꯃꯩ ꯃꯨꯠꯈ꯭ꯔꯗꯤ ꯔꯨꯝꯗ ꯂꯩꯕ ꯌꯥꯝ ꯅꯨꯡꯉꯥꯏꯇꯦꯕ ꯁꯥꯏꯌꯦꯕ
ꯑꯣ ꯇꯣꯞ ꯐ꯭ꯂꯣꯔ ꯂꯩꯔꯝꯅꯤꯗꯨꯗꯤ ꯎꯝ ꯔꯨꯝꯗ ꯀꯌꯥ ꯂꯩꯕ꯭ꯔꯣ ꯅꯣꯏꯗꯤ
ꯍꯥꯥ
ꯔꯨꯝꯗ ꯃꯤ ꯀꯌꯥ ꯂꯩꯔꯣ ꯅꯣꯏꯗꯤ
ꯔꯨꯝ ꯔꯨꯝ ꯔꯨꯝꯒꯤ ꯃꯈꯥ ꯄꯣꯜꯂꯦ ꯑꯈꯣꯏꯒꯤ ꯔꯨꯝꯒꯤ ꯑꯣꯏꯅꯗꯤ ꯅꯥꯏꯟ ꯂꯩ
ꯃꯤ ꯆꯥꯎꯋꯦ ꯍꯦ
ꯍꯣꯏ ꯑꯗꯨ ꯔꯨꯝꯗꯤ ꯌꯥꯝ ꯆꯥꯎꯕ ꯅꯠ ꯇꯦꯕꯥ ꯑꯗꯨꯗꯨꯒꯤ ꯃꯤ ꯃꯥꯄꯜ ꯂꯩꯕꯒꯤꯀꯣ ꯈꯔ ꯅꯨꯡꯉꯥꯏꯇꯕꯗꯣ ꯌꯥꯝ ꯁꯥꯕꯗꯣ
ꯎꯝ
ꯑꯗꯨꯒꯤ ꯃꯤꯅ ꯍꯦꯟꯅ ꯌꯥꯝꯃꯦꯕ ꯕꯦꯠ ꯑꯃꯃꯝ ꯈꯛꯇꯅꯦꯅ ꯂꯩꯅꯔꯤꯕ ꯃꯐꯝꯗꯣ
ꯎꯝ
ꯑꯗꯨꯒꯤ ꯌꯥꯝ
ꯃꯊꯛ ꯃꯈꯥ ꯃꯊꯛ ꯈꯥ ꯑꯣꯏꯔꯕꯝꯅꯤꯅꯦ ꯕꯦꯠꯇꯣ
ꯑꯗꯨꯗꯤ ꯑꯣꯏꯗ꯭ꯔꯦ꯫ ꯎꯝ ꯑꯃꯃꯝ ꯏ ꯑꯣꯏꯍꯜꯂꯦ ꯎꯝ ꯁꯤꯡꯒꯜ ꯁꯤꯡꯒꯜꯗ꯫ ꯁꯤꯡꯒꯜ ꯁꯤꯡꯒꯜꯅꯁꯨ ꯐꯩ꯫
ꯎꯝ꯫
ꯍꯣꯏ ꯃꯊꯛ ꯃꯈꯥ ꯃꯊꯛ ꯃꯈꯥꯗꯣ ꯅꯨꯡꯉꯥꯏꯇꯦꯕ꯫
ꯎꯝ꯫
ꯑꯗꯨꯅꯦ꯫
ꯅꯪꯒꯤ ꯆꯍꯤꯗꯤ ꯀꯌꯥ ꯁꯨꯔꯦ꯫
ꯑ ꯑꯗꯨꯁꯨ ꯌꯥꯕ꯭ꯔꯣ ꯍꯥꯏꯕ꯫
ꯎꯝ꯫
ꯀꯩꯁꯨ ꯀꯥꯏꯗꯕ꯭ꯔꯣ꯫
ꯀꯥꯏꯗꯦꯍꯦ ꯑꯗꯨꯗꯤ ꯀꯔꯤꯅꯣ ꯑꯗꯨꯝ ꯍꯥꯏꯅꯩꯗ꯫
ꯇꯣꯋꯦꯟꯇꯤ ꯇꯨ ꯇꯣꯋꯦꯟꯇꯤ ꯊ꯭ꯔꯤ꯫
ꯑꯁ ꯑꯅꯤꯅꯦ꯫
ꯑꯍꯥꯠ ꯅꯠꯇꯦ ꯇ꯭ꯋꯦꯟꯇꯤ ꯇꯨꯗꯤ ꯁꯨ ꯁꯨꯈ꯭ꯔꯦꯕ꯫ ꯍꯧꯖꯤꯛꯇꯤ ꯇꯣꯋꯦꯟꯇꯤ ꯑꯗꯨ ꯁꯨꯗꯤ ꯁꯨꯗꯔꯤꯗ꯫
ꯔꯥꯅꯤꯡ꯫
ꯍꯣꯏ ꯃꯊꯪ ꯆꯍꯤꯗ ꯁꯨꯗꯧꯕ꯫
ꯑꯣ꯫
ꯗꯨꯟꯅ꯫
꯫ ꯇꯨ ꯊꯥꯎꯖꯟ꯫ ꯈꯪꯗꯦꯗ ꯇꯨ ꯊꯥꯎꯖꯟ ꯖꯟ ꯐꯣꯔ ꯔꯥ ꯅꯪ꯫
ꯍꯣꯏ ꯃꯥꯅꯤ꯫ ꯃꯥꯟꯅꯕꯔꯥ꯫
ꯑꯩ ꯑꯃꯥ ꯍꯥꯜꯂꯦ꯫
ꯅꯪꯅ ꯊ꯭ꯔꯤꯔ꯫
ꯎꯝ꯫
ꯎꯝ ꯌꯥꯝ ꯍꯟꯕ ꯅꯠꯇꯦꯗ꯫ ꯍꯟꯗꯕ ꯁꯨꯝ ꯆꯞ ꯃꯥꯟꯅꯩ꯫
ꯃꯥꯅꯩ ꯃꯥꯅꯩ꯫ ꯊꯥ ꯈꯇꯪꯗ ꯎꯝ꯫ ꯅꯪ ꯐꯥꯎ ꯍꯥꯜꯂꯦꯗ꯫ ꯫
ꯑꯣ ꯍ
ꯑꯣꯏꯅꯍꯜꯂꯦ
ꯍꯣꯏ ꯍꯜꯂꯝꯕꯁꯨ ꯌꯥꯏ ꯍ ꯈꯥꯡꯒ ꯈꯔ
ꯏꯁ ꯃꯤꯡ ꯃꯤꯡꯒꯥꯒꯨꯝꯕꯗꯤ ꯈꯪꯕ ꯌꯥꯗ꯭ꯔꯦ
ꯍꯣꯏ
ꯑꯗꯨꯗꯤ ꯁꯤ ꯑꯗꯨꯗꯤ ꯎꯝ ꯍꯪꯗ꯭ꯔꯁꯨ ꯌꯥꯏ ꯀꯩꯅꯣ ꯁꯤꯗ ꯊꯣꯛꯏꯅ
ꯌꯥꯔꯤꯕꯣ ꯌꯥꯎꯔꯕꯣ
ꯑ
ꯌꯥꯔꯦ ꯌꯥꯔꯦ ꯈꯪꯉꯦ ꯈꯪꯉꯦ
ꯌꯥꯔꯦ ꯌꯥꯔꯦ ꯈꯪꯉꯦ ꯈꯪꯉꯦ ꯍ ꯊꯃꯣ ꯊꯄꯣ ꯍ ꯌꯥꯁꯤ ꯌꯥꯁꯤ
ꯄꯤ ꯁꯥꯡꯕ
ꯅꯪꯒꯤꯔꯣ ꯑꯩꯒꯤꯔꯣ ꯑꯣ ꯍꯣꯏ ꯆꯨꯃꯦ ꯗꯤꯇ ꯁꯃ
ꯉꯁꯤꯁꯦ ꯁꯥꯃꯟꯗꯅꯀꯣ ꯂꯩꯕ ꯅꯨꯡꯉꯥꯏꯦꯗ
ꯅꯣꯏꯒꯤ ꯅꯪ ꯅꯪꯅ ꯂꯩꯕ ꯃꯐꯝꯗꯕ
ꯎꯝ
ꯃꯣꯏ ꯃꯩ ꯃꯩ ꯂꯥꯛꯇꯥꯕ
ꯑꯗꯨꯗꯤ ꯂꯥꯛꯑꯗ ꯂꯥꯛꯄꯤꯗꯦ
ꯑꯣ ꯄꯦꯟ ꯊꯥꯔꯣꯅꯔꯤꯗ
ꯐꯦꯟ ꯊꯔꯗꯤ ꯕꯦꯛꯒ꯭ꯔꯥꯎ ꯃꯈꯣꯜꯗꯣ ꯅꯨꯉꯥꯏꯇꯕꯒꯤ
ꯁꯤꯁꯨ ꯏꯁꯇ꯭ꯔꯒꯜ ꯃ
ꯀꯔꯤ ꯍꯝ ꯍꯝ ꯃꯤꯔꯥꯅꯤ ꯃꯤꯁꯟꯅꯤꯁꯦ
ꯍꯣꯏ
ꯂꯥꯟꯐꯝꯗ ꯏꯕꯦꯅꯤ ꯍꯥꯏꯅ
ꯑ ꯑꯩ ꯌꯥꯝ ꯌꯦꯡꯕ ꯌꯥꯍꯅꯤꯗꯅ
ꯑꯥ
ꯗꯤꯌꯥ ꯐꯤꯂꯝ ꯌꯥꯝꯅ ꯌꯦꯡꯕ ꯖꯥꯠꯅꯦꯕ ꯃꯅꯤꯄꯨꯔ ꯐꯤꯂꯝ ꯃꯃꯤꯡ ꯒꯥ ꯃꯔꯤ ꯃꯔꯤ ꯍꯥꯏꯕꯤ
ꯑꯩꯉꯣꯟꯗꯒꯤꯕꯨ ꯅꯪꯅ ꯍꯦꯟꯅ ꯈꯪꯉꯦ
ꯎꯝ ꯈꯦꯠꯅ ꯇꯦꯅ ꯀꯩꯅꯣꯗ ꯊꯣꯛꯄꯗꯣ ꯁꯣꯔꯠ ꯁꯣꯔꯠꯇꯠꯇ ꯐꯦꯁꯕꯨꯛꯀꯨꯝꯕꯗ ꯊꯣꯛꯄꯗꯣ ꯑꯗꯨꯗ ꯌꯦꯡꯕꯗꯣ ꯃꯣꯏꯗꯤ ꯐꯨꯜ ꯄꯤꯗꯦꯅꯀꯣ ꯐꯖꯕ ꯃꯇꯦꯛ ꯃꯇꯦꯛ ꯑꯗꯨꯝ ꯑꯞꯂꯣꯗ ꯇꯧꯕꯗꯣ ꯑꯗꯨꯒꯤ ꯑꯃꯨꯛꯀ ꯐꯨꯃꯨꯕꯤꯤꯗꯕ ꯌꯦꯡꯉꯣ ꯌꯨꯇꯨꯞꯇ ꯒꯨꯝꯕ
ꯅꯨꯡꯉꯥꯏꯕ꯭ꯔ ꯑꯗꯨꯒꯨꯝꯕꯗꯣ ꯊꯤꯕ ꯐꯪꯗꯕꯁꯨ ꯂꯩ ꯀꯗ
ꯎꯝ ꯇ ꯌꯥꯝ ꯂꯣ ꯑꯗꯨꯕꯨ ꯑꯅꯝꯕꯗꯤ ꯑꯔꯤꯕꯁꯤꯡꯗꯤ ꯂꯣꯏ ꯅꯨꯄꯤ ꯂꯣꯏ ꯑꯃꯂꯣꯠ ꯇꯧꯋꯤꯅ
ꯑꯅꯧꯕ ꯈꯛꯇꯅꯦ ꯂꯩꯇꯕꯗꯣ
ꯍꯥꯥ
ꯑꯅꯧꯕ ꯈꯇꯅꯦꯕꯣꯣꯏꯇꯕꯗꯣ ꯑꯅꯧꯕꯗꯤ ꯍꯧꯖꯤꯛ ꯏꯄꯣꯝ ꯃꯦꯗꯤꯌꯥ ꯑꯗꯨ ꯑꯗꯥ ꯑꯗꯨꯒꯨꯝꯕꯗ ꯂꯕꯤꯗꯅ ꯃꯣꯏꯒꯤ ꯃꯟꯂꯤ ꯐꯤꯒꯨꯝꯕ ꯊꯤꯔꯒ
ꯎꯝ ꯌꯦꯡꯕꯤꯔꯣꯌꯦꯦ ꯑꯗꯨꯒꯕꯗꯤ
ꯎꯝ ꯑꯩꯈꯣꯏꯗꯤ ꯌꯦꯡꯉꯦ ꯑꯗꯨꯒ ꯀꯨꯝꯕꯗꯣ
ꯎ ꯀꯩꯅꯣ ꯑꯔꯤꯕꯅ ꯍꯦ ꯐꯖꯩꯗ ꯑꯩꯗꯤꯩ ꯋꯥꯔꯤꯒꯨꯝꯕꯀꯣ
ꯎꯝ
ꯀꯩꯅꯣꯁꯨ ꯃꯣꯔꯦꯜꯁꯨ ꯌꯥꯝꯃꯦꯕ ꯃꯣꯏꯅ
ꯍꯣꯏ ꯑꯔꯤꯕꯅ ꯍꯦꯜꯂꯦ ꯃꯣꯔꯦꯜ ꯌꯥꯝꯕ ꯑ ꯍꯧꯖꯤꯛꯀꯥꯟꯒꯤ ꯑꯅꯧꯕꯗꯤ ꯃꯣꯔꯦꯜꯗꯤ ꯏ ꯌꯥꯎꯗꯦꯕ ꯀꯥ ꯍꯦꯅ
ꯑꯗꯨꯨꯝꯃꯦꯗꯣ ꯃꯣꯏꯖ ꯌꯥꯝꯥꯗ ꯌꯥꯝꯃꯦꯃ ꯃꯣꯏꯗ
ꯎꯝ
ꯃꯥꯡꯉꯦ ꯈꯣꯠꯂꯦ ꯀ ꯑꯗꯨ ꯇꯧꯕꯗꯣ ꯑꯗꯨꯒꯤꯅꯣ ꯗꯤꯁꯀ꯭ꯔꯤꯃꯤꯅꯦꯁꯟꯒꯤ ꯇꯥꯏꯞꯇꯀꯣ ꯂꯩꯗ ꯏ ꯃꯅꯅꯨꯡꯉ ꯑ
ꯑꯣ ꯅꯪꯅ ꯍꯥꯏꯕꯗꯣ ꯑꯩ ꯈꯪꯉꯦ ꯀꯩ ꯑꯕꯥ
ꯃꯄꯥ ꯃꯄꯥ ꯃꯞ ꯀꯁꯝ ꯊꯣꯡ ꯊꯣꯏꯕꯤ ꯃꯄꯥꯗꯣ ꯕꯃꯣꯟ ꯑꯣꯏꯕꯅꯦꯕ
ꯑꯗꯨꯒ ꯃꯥꯒꯤ ꯃꯆꯥꯅꯨꯄꯥꯅ ꯇ꯭ꯔꯥꯏꯞ ꯅꯨꯄꯤ ꯑꯃ ꯆꯦꯜꯂꯛꯄ
ꯎꯝ ꯎꯝ ꯀꯕꯨꯏꯅꯤꯉꯣ
ꯑꯩꯗꯣ ꯐꯤꯂꯝ ꯃꯃꯤꯡꯒ ꯐꯤꯂꯝꯒ ꯑꯃꯨꯛ ꯆꯥꯟꯅꯗꯦꯕ ꯑꯩꯒꯤ ꯀꯣꯛꯇ ꯈꯟꯗꯛꯄꯗꯣ ꯑꯗꯨꯗꯨꯒꯤ ꯅꯪ ꯍꯧꯖꯤꯛ ꯋꯥꯔꯤ ꯃꯇꯦꯛ ꯑꯃ ꯍꯥꯏꯕ ꯀꯥꯟꯗ ꯅꯤꯡꯁꯤꯡꯉꯛꯑꯦ
ꯎꯝ ꯅꯪ ꯏꯌꯔꯄꯤꯁꯕꯨ ꯍꯥꯞꯄꯔꯣ ꯍꯥꯞꯄ ꯌꯥꯔꯅꯤꯉꯣ ꯎꯝ ꯑꯗꯨꯗꯤ ꯈꯪꯉꯝꯃꯅꯤꯅ
ꯑꯩꯅꯗꯦ
ꯑꯣ
ꯗꯨꯒꯤ ꯕ꯭ꯂꯨꯇꯨꯠ ꯀꯨꯝꯕ ꯍꯥꯞꯄꯁꯨ ꯑꯩ ꯍꯩꯇꯦꯕ ꯂꯥꯎꯠ ꯏꯁꯄꯤꯀꯔꯗꯤ ꯊꯥꯗꯦ ꯁꯤꯗꯤ ꯂꯥꯎꯠ ꯏꯁꯄꯤꯀꯔ ꯊꯥꯕ ꯌꯥꯗꯦꯅ ꯑꯗꯨꯒꯤ ꯑꯗꯨꯝ ꯅꯣꯔꯃꯦꯟꯅꯦ
ꯎꯍꯨꯝ ꯀꯣꯏ ꯀꯨꯏꯅ ꯁꯤ ꯁꯥꯔꯗꯤ ꯁꯅꯥꯔꯗꯤ ꯉꯥꯎꯅꯤꯀꯣ
ꯍꯣꯏ ꯁꯤꯒꯤꯁꯦ ꯑꯃꯔꯣꯗ ꯍꯣꯏ ꯃꯣꯏꯅ ꯍꯥꯏꯕꯗꯨ ꯍꯣꯏ ꯈꯪꯗꯦ ꯍꯥꯏꯕꯗꯣ ꯌꯥꯏ ꯑꯗꯨꯕꯨ ꯁꯤꯁꯨ ꯍꯩꯗꯤ ꯈꯜꯂꯩꯔꯗꯤ ꯌꯥꯝꯅ ꯅꯣꯛꯅꯤꯡꯉꯦ ꯅꯣꯛꯅꯤꯡ ꯍꯥꯏꯗꯤ ꯃꯑꯣꯡꯁꯦ
ꯎꯝ ꯏꯟꯇꯔꯦꯛꯁꯟ
ꯎꯝ ꯍꯥꯏꯗꯤ ꯁꯤꯒꯤ ꯃꯑꯣꯡꯁꯤꯗꯤ ꯅ꯭ꯌꯨ ꯅꯌ꯭ꯨ ꯑꯅꯧꯕꯅꯦꯕ ꯀꯃꯥꯏ ꯍꯥꯏꯗꯣꯏꯅꯣ ꯈꯪꯗꯦ ꯑ ꯍꯥ ꯈꯔ ꯇ ꯑꯩꯈꯣ ꯑꯩꯈꯣꯏꯒꯤ ꯐ꯭ꯔꯦꯟꯁꯤꯡꯁꯨ ꯂꯥꯛꯏ ꯍꯖꯤꯛ ꯍꯖꯤꯛ ꯇꯣ ꯑꯗꯨꯒꯤ
ꯃꯣꯏ ꯑ ꯅꯪ
ꯀꯩ ꯍꯥꯏꯕ
ꯅꯪꯗꯤ ꯀꯃꯥꯏꯅ ꯈꯪꯕ꯭ꯔꯥ ꯁꯤꯁꯦ
ꯑ ꯅꯣ ꯑꯩꯒꯤ ꯏꯃꯥꯟꯅꯕꯤꯅ ꯍꯥꯏꯌꯦ
ꯂꯩꯃꯤꯟꯅꯕ
ꯅꯪꯅ ꯍꯧꯖꯤꯛ ꯃꯃꯤꯡ ꯍꯥꯏꯕꯗꯣ ꯀꯔꯤꯕꯥ
ꯍꯥꯏꯕꯗꯤ
ꯅꯪꯅ ꯍꯧꯖꯤꯛ ꯃꯤ ꯃꯃꯤꯡ ꯑꯃ ꯍꯥꯏꯕ ꯅꯠꯇ꯭ꯔꯣ
ꯑ ꯑꯗꯨꯗꯤ ꯌꯥꯔꯦ ꯑꯗꯨꯗꯤ ꯍꯥꯏ ꯌꯥꯔꯦꯍꯦ
ꯑꯣ ꯑꯩꯒꯤ ꯏꯃꯥꯟꯅꯕꯤꯗꯣ ꯑꯗꯨꯗꯨꯅ ꯑꯩꯒꯤ ꯏꯃꯥꯟꯅꯕꯤꯗꯨꯅ ꯑꯩꯉꯣꯟꯗ ꯍꯥꯏꯕꯤꯕ ꯑꯗꯨꯗꯨꯒ ꯃꯥꯅꯁꯨ ꯇꯧꯕꯤꯌꯦ ꯑꯗꯨꯗꯨꯒ ꯑꯩꯗꯤ ꯄꯥꯏꯕ ꯍꯧꯕ ꯍꯥꯏꯗꯤ ꯑꯍꯥꯟꯕꯅꯦ ꯐꯥꯔꯁꯅꯦꯕ ꯑꯗꯨꯗꯤ ꯈꯪꯗꯦ ꯅꯪꯅ ꯉꯁꯥꯏ ꯍꯥꯏꯕ ꯀꯥꯟꯗ ꯈꯪꯉꯦ ꯑꯗꯨꯗꯨꯒꯤꯅꯦ ꯑꯩꯅ ꯇꯧꯔꯤꯗꯣ
ꯎꯝ ꯎꯝ ꯎꯝ
ꯅꯣꯏꯗꯤ ꯀꯩꯀꯩ ꯇꯧꯔꯤꯅꯣ ꯍꯧꯖꯤꯛ ꯑꯣ ꯀꯦ ꯐ꯭ꯔꯤꯗ ꯐ꯭ꯔꯤꯗ ꯐ꯭ꯔꯤ ꯇꯥꯏꯝꯗ
ꯍꯧꯖꯤꯛꯇꯤ ꯀꯩꯁꯨꯇ ꯍꯣꯏ ꯍꯧꯖꯤꯛꯇꯤ ꯑꯩꯈꯣꯏ ꯔꯦꯁ ꯇꯥꯏꯃꯤꯡꯅꯦꯕ ꯑꯗꯨ ꯍꯧꯖꯤꯛ ꯔꯦꯁ ꯇꯧꯔꯒ ꯑꯩꯈꯣꯏꯗꯣ ꯑꯃꯨꯛ ꯍꯧꯒꯠ ꯍꯧꯖꯤꯛꯇꯤ ꯇꯨꯝꯒꯗꯧꯕꯅꯦꯕ ꯑꯁꯦꯡꯕꯗꯤ ꯑꯩꯈꯣꯏꯅ ꯇꯨꯝꯗꯕꯅꯦꯕ ꯍꯥꯏꯖꯤꯛꯇꯤ ꯑꯈꯣꯏ ꯇꯨꯝꯒꯅꯤ ꯑꯗꯨꯒ ꯇꯨꯝꯃꯒ ꯍꯧꯒꯠꯂꯒ ꯏꯔꯨꯖꯊꯣꯛꯄ ꯂꯣꯏꯔꯒ ꯏꯔꯣꯏꯕ ꯊꯣꯛꯄ ꯂꯣꯏꯔꯀꯥꯟꯗ
ꯅꯪꯒꯤ ꯌꯨꯅꯤꯐꯣꯔꯝꯗꯣ ꯅꯪ ꯌꯨꯅꯤꯐꯣꯔꯝꯗꯣ ꯀꯛꯑꯝꯃꯔꯀꯣ ꯖꯦ ꯑꯦꯟ ꯑꯩ ꯗꯤꯗꯤ ꯔꯦꯗ ꯀꯂꯔ ꯅꯠꯇ꯭ꯔꯣ ꯑꯩꯗꯤ ꯔꯦꯠ ꯅꯠꯇ꯭ꯔꯥ
ꯅꯠ ꯅ ꯅꯇ꯭ꯌꯥ
ꯔꯦꯇꯤ ꯑꯥꯔ ꯗꯤ ꯑꯥꯔ ꯌꯦꯜꯂꯣ ꯀꯣ
ꯎꯝ ꯃꯦꯔꯨꯟꯗꯣ
ꯃꯦꯔꯨꯟ ꯐ꯭ꯔꯤꯠ ꯇꯣ
ꯎꯝ
ꯀꯅꯥꯁꯨꯣ
ꯑ ꯀꯝꯕꯣꯁ ꯈꯔ ꯍ ꯀ
ꯈꯒꯨꯝ ꯌꯦꯂꯣ
ꯍ ꯒꯅꯤ ꯑꯗꯨꯗꯤ ꯑꯗꯨꯒ ꯑꯩꯈꯣꯏꯒꯤ ꯖꯨꯅꯤꯌꯔꯒ ꯑꯩꯈꯣꯏꯒ ꯗ꯭ꯔꯦꯁꯇꯤ ꯃꯥꯟꯅꯗꯦ
ꯑꯣ
ꯖꯨ ꯖꯨꯅꯤꯌꯔꯅ ꯀꯣ ꯍꯣꯏ ꯁꯦꯠꯂꯅꯤ ꯑꯗꯨꯒ ꯀꯗꯣ ꯃꯌꯥꯝꯒ ꯁꯦꯠꯇꯕ